ꯍꯜꯂꯣ ꯑ ꯆꯥꯛ ꯆꯥꯔꯕꯣ
ꯁꯥꯥꯛ ꯁꯦ ꯆꯥꯗ꯭ꯔꯤ
ꯀꯩꯒꯤꯅꯣ ꯌꯥꯝ ꯊꯦꯡꯕ ꯃꯥꯜꯂꯦꯗ
ꯎꯝ
ꯆꯥꯛꯁꯦ ꯎꯝ ꯉꯁꯤꯗꯤ ꯈꯔ ꯊꯦꯡꯅ ꯆꯥꯔꯖꯤꯔꯅ ꯇꯧꯔꯝꯕ ꯅꯪ ꯆꯥꯔꯕꯣ
ꯑꯩꯁꯦ ꯆꯥꯗ꯭ꯔꯤ
ꯑꯣ ꯅꯪꯁꯨ ꯊꯦꯡꯉꯦꯅꯦ꯫ ꯀꯩꯝ ꯀꯩ ꯂꯩꯒꯦ꯫
ꯀꯩꯁꯨ ꯂꯩꯇꯦ ꯊꯦꯡꯉꯩꯗ ꯈꯔ ꯊꯦꯡꯉꯩ ꯍꯥꯏꯇꯥꯔꯦ꯫
ꯉꯔꯥꯡꯁꯦ ꯑꯩꯒꯤ ꯒꯥꯔꯤꯗꯣ ꯃꯣꯠꯂꯦꯅ ꯆꯥꯝꯊꯣꯛꯑꯒ꯫ ꯊꯥꯎ ꯈꯔ ꯇꯥꯌꯦꯅ꯫ ꯇꯧꯕ ꯀꯥꯟꯗ ꯈꯣꯡꯁꯤꯗ ꯍꯦꯠꯈ꯭ꯔꯦꯕ ꯅꯥꯕꯅ ꯌꯥꯗ꯭ꯔꯦ ꯀꯩ ꯍꯤꯗꯥꯛꯀ ꯀꯃꯥꯏꯅ ꯇꯧꯗꯣꯏꯅꯣ ꯈꯪꯗ꯭ꯔꯦ꯫
ꯎꯝ ꯎ ꯀꯩ ꯅꯞꯅꯕꯒꯗꯣ ꯑꯝ ꯅꯞꯇ꯭ꯔꯕꯣ
ꯅꯝꯅꯕꯗꯣ ꯅꯞꯇ꯭ꯔꯦ ꯏꯁꯤꯡꯅ ꯈꯔ ꯆꯥꯝꯊꯣꯛꯑꯒ ꯐꯒꯗ꯭ꯔꯅ ꯈ ꯈꯟꯕꯅꯤ ꯑꯗꯨꯕꯨ ꯉꯥꯛꯁꯪ ꯉꯥꯡꯈꯠꯂꯛꯑꯦ
ꯑ ꯑ ꯑꯃ ꯑꯉꯥꯡꯕ ꯃꯍꯤ ꯑꯃ ꯂꯩꯕꯅꯦ꯫ ꯑꯗꯨ ꯈꯔ ꯇꯩꯁꯜꯂꯣ ꯃꯥꯏ ꯐꯥꯖꯅꯤ ꯀꯩꯁꯨ ꯌꯥꯝ ꯁꯣꯛꯄ
ꯎꯝ ꯑꯗꯨ ꯑꯣꯏꯅ ꯇꯧꯁꯜꯂꯒꯦ ꯍꯛꯆꯥꯡꯗ ꯁꯣꯛꯄꯟꯕ ꯇꯧꯕꯖꯦ ꯌꯥꯝ ꯅꯨꯡꯉꯥꯏꯇꯕ ꯑꯃ ꯑꯣꯏꯔꯦꯅꯦ
ꯅꯣꯏ ꯅꯪ ꯀꯩꯗꯧꯔꯝꯃꯤꯅꯣ
ꯀꯩꯁꯨ ꯇꯧꯔꯝꯗꯦ ꯁꯨꯝ ꯂꯩꯔꯝꯃꯤꯖꯥꯠꯅꯤ
ꯑꯣ ꯑꯁꯤꯗꯤ ꯅꯣꯡꯒꯥꯁꯤ ꯈꯔꯒꯔ ꯃꯪꯂꯤ ꯃꯪꯂꯤꯗꯧꯏꯅꯦ
ꯑꯥ ꯅꯣꯡꯖꯨ ꯃꯪꯉꯤ ꯑꯗꯣ ꯑꯈꯣꯏ ꯎꯝ ꯃꯃꯥꯡꯗ ꯑ ꯇꯣꯏꯂꯦꯠ ꯂꯦꯇ꯭ꯔꯤꯟ ꯑꯃ ꯁꯥꯕꯅꯦ
ꯎꯝ
ꯑꯗꯣ ꯑ ꯂꯣꯏꯁꯟꯒꯗꯕ ꯈꯔ ꯋꯥꯠꯄ ꯍꯥꯏꯇꯥꯔꯦ
ꯑ
ꯑꯗꯣ ꯂꯣꯏꯁꯟꯕꯖꯦ ꯄꯣꯠ ꯆꯩꯖꯦ ꯈꯔ ꯋꯥꯠꯂꯦ ꯑꯗꯨ ꯀꯗꯥꯏ-ꯀꯗꯥꯏꯗꯒꯤ ꯁꯨꯝ ꯂꯧꯕꯝ ꯂꯩꯒꯦ ꯑꯍꯣꯡ ꯑꯆꯥꯎ ꯂꯩꯕ꯭ꯔꯥꯅ ꯁꯨꯝ ꯍꯪꯉꯩꯅꯦ
ꯎꯝ ꯄꯣꯠ ꯆꯩ ꯍꯥꯏꯖꯦ ꯃꯥꯒꯤ ꯎ ꯊꯥꯅꯕ ꯅꯞꯅꯕ ꯏꯁꯤꯡ ꯆꯥꯏꯗꯅꯕ ꯈꯣꯠꯅꯕ ꯑꯗꯒꯤ ꯀꯨꯃꯨꯠ ꯅꯨꯡꯃꯨꯠ ꯑꯗꯨꯁꯤꯡꯗꯣ ꯑꯣꯏꯗꯣꯏꯔꯣ꯫
ꯍꯣꯏ ꯑꯗꯨ ꯑꯣꯏꯔꯖꯨ ꯌꯥꯏꯌꯦ ꯈꯔ ꯊꯣꯡ ꯅꯨꯡꯖꯨ ꯈꯔ ꯋꯥꯠꯂꯤꯕ
ꯑꯗꯨ ꯃꯊꯛꯇ ꯊꯝꯅꯕ ꯏꯁꯤꯡꯒꯤ ꯄꯥꯇ꯭ꯔꯗꯤ ꯂꯩꯔꯕꯣ꯫
ꯎꯝ ꯃꯊꯛꯇ ꯊꯝꯅꯕ ꯏꯁꯤꯡꯗꯗꯤ ꯄꯥꯇꯗꯨꯕꯨꯗꯤ ꯑꯅꯤ ꯊꯝꯃꯦ ꯃꯊꯛꯀꯤꯗꯤ꯫
ꯑꯣ ꯑꯗꯨꯗꯤ ꯑꯗꯨꯗꯤ ꯍꯧꯖꯤꯛ ꯀꯤ ꯍꯥꯏꯔꯤꯕ ꯎꯝ ꯊꯣꯡ ꯅꯨꯡꯗꯨꯗꯤ ꯑꯩ ꯏꯃꯥꯟꯅꯕ ꯀꯩꯅꯣ ꯇꯧꯔꯤ ꯗꯨꯀꯥꯟ ꯇꯧꯔꯤꯌꯦ ꯑꯗꯣ ꯃꯉꯣꯟꯗ ꯍꯪꯉꯒ ꯂꯧꯔꯨꯔꯁꯦ ꯍꯦꯛꯇ
ꯍꯣꯏ ꯌꯥꯝ ꯂꯥꯞꯄ꯭ꯔꯣ
ꯅꯠꯇꯦꯗ ꯁꯤꯖꯤꯗꯒꯤ ꯄꯨꯡ ꯄꯨꯡꯗ ꯄꯨꯡ ꯐꯥꯗꯕꯤꯗ ꯍꯥꯏꯐꯦꯠ ꯑꯁꯥꯏꯗ ꯑꯝ ꯆꯠꯂ ꯒꯥꯔꯤ ꯃꯆꯥꯗ ꯐꯠ ꯆꯠꯂꯒ ꯑꯗꯨꯝ ꯍꯥꯏꯔꯝꯕ ꯌꯥꯅꯤꯗꯥ ꯀꯩꯁꯨ ꯌꯥꯝ ꯂꯥꯞꯄ ꯃꯐꯝ ꯅꯠꯇꯦ
ꯑꯣ ꯀꯩꯁꯨ ꯌꯥꯝ ꯂꯥꯞ ꯅꯠꯇꯦꯅꯦ ꯑꯗꯨꯗꯤ
ꯍꯣꯏ ꯂꯥꯞꯇꯦ ꯑꯗꯨꯅꯤ ꯍꯥꯏꯖꯦ ꯗꯨꯝ ꯑꯗꯨꯝ ꯏꯕꯥꯟꯅꯤ ꯆꯠꯂꯦꯗꯅ ꯇꯧꯔꯁꯦ ꯆꯥꯛ ꯆꯥꯊꯣꯛꯑꯒ ꯉꯍꯥꯛ ꯀ ꯄꯣꯊꯥꯔꯒ ꯅꯨꯡꯁꯥ ꯏꯪꯗꯔꯛꯄꯩ ꯃꯇꯥꯡꯗꯣ ꯑꯗꯨ ꯀꯥꯟꯗ ꯀꯩꯅꯣ ꯇꯧꯔꯁꯤ ꯏꯕꯥꯅꯤ ꯍꯥꯏꯐꯦꯠ ꯆꯠꯂꯁꯦ ꯑꯗꯨ ꯆꯠꯂꯒ ꯅꯪꯒꯤ ꯀꯩꯀꯩꯅꯣ ꯑꯋꯥꯕ ꯑꯋꯥꯠ ꯑꯋꯥꯠꯄꯗꯨꯗꯣ ꯃꯥꯏꯗꯨꯗ ꯈꯣꯠꯄ꯭ꯔꯥ ꯌꯦꯡꯉꯒ ꯃꯉꯣꯟꯗ ꯑꯗꯨꯝ ꯂꯧꯒꯦꯅ ꯍꯥꯏꯁꯦ ꯂꯩꯇ꯭ꯔꯒꯅ ꯃꯥ ꯈꯔ ꯊꯤꯕꯤꯔꯣ ꯈꯣꯠꯂꯤꯔꯣꯅ ꯃꯣꯏꯗꯤ ꯑꯗꯨꯗ ꯑꯗꯨꯝ ꯑꯗꯨ ꯍꯤꯔꯝꯗꯨꯗ ꯑꯗꯨꯝ ꯂꯩꯔꯕꯅꯤꯅ ꯃꯣꯏꯗꯤ ꯈꯪꯕꯅꯦꯕ ꯃꯣꯏꯗꯤ ꯀꯗꯥꯏ ꯀꯗꯥꯏꯗ ꯐꯪꯉꯤ ꯀꯗꯥꯏ ꯀꯗꯥꯏꯗ ꯐꯪꯗꯦ ꯑꯗꯣ ꯈꯪꯕꯅꯤꯅ ꯃꯣꯏ ꯑꯗꯨꯝ ꯇꯧꯖꯔꯅꯤꯕ
ꯑ
ꯎꯝ ꯑꯗꯨꯅ ꯑꯗꯨꯃꯥꯏꯅ ꯇꯧꯔꯤꯁꯦ ꯑꯗꯨ ꯑꯗꯒꯤ ꯑꯩꯒꯤ ꯒꯥꯔꯤꯁꯨ ꯅꯨꯡꯁꯥ ꯁꯨꯝ ꯐꯧꯔ ꯊꯝꯕꯗꯨꯗ ꯌꯥꯗ꯭ꯔꯦ ꯁꯤꯒꯤ ꯀꯩꯅꯣ ꯒꯥꯔꯤ ꯀꯨꯞꯅꯕ ꯒꯥꯔꯤ ꯀꯨꯞꯅꯕꯀꯣ꯫ ꯎꯝ ꯐꯤꯗꯨꯁꯨ ꯍꯣꯏ꯫ ꯐꯤꯗꯨꯁꯨ ꯀꯩꯅꯣ ꯅꯨꯡꯁꯥꯗ ꯁꯨꯝ ꯐꯧ ꯅꯨꯡꯁꯥ ꯑꯃꯨꯛ ꯁꯥ ꯅꯣꯡ ꯑꯃꯨꯛ ꯆꯨ ꯇꯧꯕꯗ ꯂꯣꯏꯅꯃꯛ ꯀꯦꯝꯃꯦꯕ ꯑꯗꯨꯗꯨꯅ ꯁꯦꯒꯥꯏꯔꯦꯕ ꯑꯗꯨ ꯁꯤ ꯁꯦꯒꯥꯏꯔꯤꯁꯤꯕꯨ꯫ ꯑꯁ ꯈꯪꯗꯦꯅꯦ ꯏꯁꯤꯡ ꯆꯪꯗꯕꯤꯗ ꯑꯣꯏꯅ ꯂꯩꯕꯅ ꯐꯗꯣꯏꯔꯤꯕ ꯈꯪꯗꯦ꯫
ꯅꯨꯡꯁꯥꯗ ꯑꯗꯨꯝ ꯊꯝꯃꯗꯤ ꯑꯗꯨꯝ ꯄꯣꯠꯁꯨ ꯂꯣꯏꯅ ꯂꯣꯏꯁꯤꯜꯂꯛꯄꯅꯦꯅ ꯃꯄꯨꯟꯁꯤꯁꯨ꯫
ꯑꯗꯨꯅꯤ ꯃꯃꯥꯡ ꯃꯃꯥꯡ ꯆꯍꯤ ꯆꯍꯤ ꯑꯃꯅꯤ ꯑꯅꯤꯃꯨꯛꯇꯤ ꯁꯨꯔ ꯃꯥꯜꯂꯦ ꯑꯗꯨꯗ ꯂꯩꯕꯅꯦ ꯑꯗꯨ ꯌꯥꯝ ꯀꯨꯏꯅ ꯆꯠꯇꯦ ꯑꯩꯗꯤ ꯆꯍꯤ ꯃꯉꯥ ꯇꯔꯨꯛꯃꯨꯛ ꯆꯠꯀꯗ꯭ꯔꯅ ꯈꯜꯂꯒ ꯑꯗꯨꯝ ꯄꯥꯏꯔ ꯆꯤꯡꯕꯗ ꯆꯦꯔꯦ ꯆꯦꯔꯦ ꯂꯣꯏ ꯁꯦꯒꯥꯏꯔꯛꯑꯦꯕ ꯑꯗꯣ ꯒꯥꯔꯤꯗꯣ ꯁꯨꯝ ꯀꯨꯞꯇꯕꯤꯗ ꯅꯨꯡꯁꯥꯗ ꯁꯨꯝ ꯐꯥꯎꯔ ꯊꯝꯕꯗꯨꯗꯤ ꯑꯃꯨꯛꯀ ꯅꯨꯡꯉꯥꯏꯇꯕ꯫
ꯎꯝ
ꯃꯥꯒꯤ ꯒꯥꯔꯤꯗꯨꯒꯤ ꯔꯪ ꯍꯥꯏꯒꯗ꯭ꯔꯥ ꯑꯂꯪꯕꯤ ꯈꯣꯠꯂꯪꯕꯤ ꯌꯥꯎꯕꯁꯤꯡꯗꯣ ꯂꯣꯏꯅꯃꯛ ꯃꯆꯨꯁꯤꯡꯗꯣ ꯃꯛꯊꯔꯛꯑꯒ ꯌꯦꯡꯕꯗ ꯌꯥꯝ ꯐꯖꯗꯕ ꯑꯃ ꯑꯣꯏꯔꯦꯕ ꯀꯌꯥꯃꯨꯛ ꯀꯗꯤ ꯄꯤꯕꯅꯣ ꯈꯪꯗꯦ ꯅꯪ ꯈꯪꯕ꯭ꯔꯣ ꯍꯥꯏꯐꯦꯠ ꯀꯌꯥ ꯄꯤꯒꯦꯗꯣ
ꯑꯗꯨ ꯆꯥꯝꯉꯥ ꯆꯥꯇ꯭ꯔꯨꯛꯃꯨꯛ ꯄꯤꯔꯝꯒꯗ꯭ꯔꯥ ꯑꯗꯨꯃꯥꯏꯅ ꯈꯜꯂꯦ ꯀꯥꯍꯦꯟꯅ ꯈꯪꯗꯦꯅꯦ ꯑꯩꯗꯤ꯫
ꯎꯝ ꯆꯥꯝꯉꯥ ꯆꯥꯇ꯭ꯔꯨꯛꯇꯤ ꯍꯦꯜꯂꯝꯒꯗꯧ ꯃꯥꯜꯂꯦ ꯑꯩꯅ ꯑꯩꯅ ꯃꯃꯥꯡꯗ ꯂꯩꯕꯗ ꯂꯤꯁꯤꯡ ꯑꯃꯒ ꯆꯅꯤ ꯆꯍꯨꯝ ꯀꯩꯒꯨꯝꯕ ꯀꯥꯟꯗ ꯂꯤꯁꯤꯡ ꯑꯅꯤ ꯌꯧꯕꯁꯨ ꯌꯥꯎꯕꯅꯦꯕ
ꯎꯝ
ꯑꯥ ꯍꯣꯏ ꯐꯔꯦꯁꯦ ꯑꯗꯨ ꯑꯥ ꯍꯣꯔꯦꯟ ꯉꯥꯏꯍꯥꯛ ꯂꯩꯔꯒ ꯆꯥꯛ ꯆꯥꯊꯣꯛꯑꯒ ꯏꯕꯥꯟꯅꯤꯗꯤ ꯑꯁꯣꯝꯗ ꯄꯩꯁꯥ ꯅꯨꯡꯁꯥꯒꯤ ꯊꯕꯛ ꯑꯃꯁꯨ ꯆꯠꯀꯗꯕꯅꯦꯕꯀꯣ꯫ ꯉꯥꯏꯍꯛ ꯄꯣꯊꯔꯒ ꯌꯥꯕ ꯅꯠꯇ꯭ꯔꯣ ꯅꯪ ꯁꯪꯒꯗꯧ ꯅꯠꯇ꯭ꯔꯣ꯫
ꯍꯣꯏ ꯍꯣꯏ ꯁꯪꯅꯤꯌꯦ ꯑꯗꯨꯝ ꯆꯠꯁꯦ ꯌꯥꯏ꯫
ꯑꯗꯨ ꯅꯪ ꯀꯩꯅꯣꯁꯨ ꯇꯧꯏꯅ ꯍꯥꯏꯗꯥꯏꯅꯦ ꯅꯣꯏ ꯑꯌꯥꯝꯕ ꯑꯃꯅ ꯃꯥꯒꯤ ꯐꯤ ꯐꯤꯔꯣꯜ ꯂꯩꯕ ꯆꯠꯂꯨꯁꯅꯁꯨ ꯍꯥꯏꯐꯠ ꯍꯥꯏꯔꯛꯏ ꯍꯥꯏꯗꯥꯏꯅꯦ꯫
ꯅꯍꯥꯟ ꯍꯥꯏꯔꯛꯄꯅꯤ ꯍꯥꯏꯐꯦ ꯑꯗꯣ ꯉꯁꯤꯗꯤ ꯆꯠꯂꯔꯣꯏ ꯍꯌꯦꯡ ꯆꯠꯂꯁꯦꯅ ꯍꯥꯏꯈ꯭ꯔꯝꯅꯤ꯫
ꯑꯗꯨ ꯃꯥ ꯋꯥꯔꯧ ꯄꯨꯂꯧ ꯇꯧꯔꯣꯏꯗ꯭ꯔꯣ꯫
ꯇꯧꯔꯣꯏꯗ ꯑꯗꯨꯒꯤꯕꯨꯗꯤ ꯀꯩꯁꯨ ꯇꯧꯔꯣꯏꯕ꯫
ꯑꯗꯨꯝ ꯅꯪꯅ ꯍꯥꯏꯕꯗ ꯌꯥꯕ ꯃꯤꯔꯕ ꯅꯠꯇ꯭ꯔꯒꯅ ꯍꯦꯛꯇ ꯌꯥꯝ ꯋꯥꯔꯧꯒꯟꯕ ꯋꯥꯔꯧ ꯄꯨꯂꯧ ꯆꯥꯎꯒꯟꯕ ꯃꯤꯔꯕ꯫
ꯑꯗꯨꯝ ꯍꯥꯏꯅꯕꯗ ꯑꯗꯨꯝ ꯑꯩꯈꯣꯏ ꯍꯥꯏꯅꯕ ꯑꯗꯨꯝ ꯌꯥꯕꯅꯦꯃꯤ꯫
ꯑꯗ ꯆꯠꯂꯗꯤ ꯀꯩꯗ ꯆꯠꯇꯣꯏꯕ ꯒꯥꯔꯤ ꯃꯆꯥ ꯆꯠꯇꯣꯏꯕ꯫
ꯍꯣꯏ ꯒꯥꯔꯤ ꯃꯆꯥꯗ ꯆꯠꯀꯅꯤ꯫
ꯑꯗꯨꯅꯤ ꯑꯩ ꯑꯩꯒꯤ ꯑꯩꯒꯤꯗꯨꯁꯨ ꯉꯥꯏꯍꯥꯛ ꯂꯩꯒ ꯑꯗꯨꯅꯤ ꯅꯪ ꯃꯥꯒꯤꯗꯣ ꯍꯌꯦꯡ ꯆꯠꯂꯒꯦ ꯍꯥꯏꯕꯅꯤꯅ ꯉꯁꯤ ꯏꯕꯥꯅꯤꯒꯤꯗꯣ ꯍꯣꯔꯦꯟ ꯀꯩꯅꯣ ꯇꯧꯔꯁꯦ ꯆꯥꯛ ꯏꯁꯤꯡ ꯆꯥꯊꯣꯛꯑꯒ ꯍꯥꯏꯐꯦ ꯍꯥꯏꯒꯠꯂꯨꯔꯁꯦ꯫ ꯑꯗꯨ ꯀꯩꯅꯣ ꯇꯧꯒꯗꯕ ꯂꯧꯒꯗꯕꯗꯣ ꯂꯧꯔꯛꯑꯒ ꯅꯪ ꯍꯣꯔꯦꯟ ꯑꯃꯨꯛ ꯍꯟꯕꯗ ꯈꯔ ꯄꯨꯕꯤꯒꯣꯕ ꯌꯨꯝꯗ ꯌꯨꯝꯗ ꯄꯤꯅꯕ꯫
ꯍꯣꯏ ꯌꯥꯏ
ꯑꯗꯨꯅ ꯍꯧꯖꯤꯛꯀꯥꯟꯖꯤꯕꯨ ꯆꯤꯡꯗꯥꯒ ꯆꯤꯡꯗ ꯍꯩꯀꯨꯒ ꯍꯧꯕꯖꯤꯡꯗꯨꯕꯨ ꯄꯥꯟꯕ ꯖꯥꯂꯥ ꯄꯥꯟꯗꯕ ꯖꯥꯂꯥ ꯆꯠꯄꯒ ꯌꯥꯎꯕ꯭ꯔꯣ
ꯑꯥ ꯆꯠꯇ꯭ꯔꯦꯗ ꯍꯧꯖꯤꯛꯀꯥꯟꯗꯤ ꯌꯥꯝ ꯐꯤꯕꯝ ꯐꯥꯕ ꯑꯣꯏꯗꯔꯕꯅꯤꯅ ꯆꯠꯂꯨꯗ꯭ꯔꯦ
ꯎꯝ ꯑꯩ ꯉꯁꯥꯏ ꯀꯅꯥꯅꯣꯝ ꯃꯤ ꯑꯃꯅ ꯃꯤ ꯑꯃꯅ ꯊꯥꯒꯠꯂꯛꯄꯗ ꯑꯃꯥ ꯎꯨꯏꯅꯤ ꯍꯩ ꯍꯩꯀꯨꯗꯨ ꯃꯅꯥꯖꯨ ꯑꯝꯇ ꯌꯥꯎꯗꯦ ꯑꯗꯨꯒ ꯃꯁꯥꯗꯨꯗ ꯑꯍꯨꯝ ꯃꯔꯤꯈꯛ ꯄꯥꯜꯂꯦꯅ ꯍꯦꯛꯑꯚꯥ ꯆꯥꯥꯏ ꯌꯥꯝ ꯍꯥꯎꯌꯦꯅ ꯍꯥꯏꯅꯦ
ꯎꯝ ꯅꯣꯏ ꯃꯃꯥꯡ ꯍꯥꯏꯒꯗ꯭ꯔꯥ ꯏꯌꯥꯝꯕ ꯑꯃ ꯂꯩꯕꯗꯣ ꯈꯪꯕ ꯅꯠꯇ꯭ꯔꯣ
ꯎꯝ
ꯔꯣ ꯃꯥꯗꯤ ꯀꯃꯥꯏ ꯀꯃꯥꯏ ꯇꯧꯔꯤꯖꯅꯣ
ꯎꯝ ꯃꯁꯥ ꯌꯥꯝ ꯆꯥꯎꯕꯗꯨꯅꯠ ꯇ꯭ꯔꯣ
ꯍꯣꯏ ꯃꯁꯥ ꯈꯔꯥ ꯆꯥꯎꯕꯥꯗꯨ
ꯃꯁꯥꯗꯣ ꯑꯃꯨꯛ ꯆꯥꯎꯈꯠꯂꯦ ꯑꯗꯣ ꯃꯁꯥꯗꯣ ꯍꯟꯗꯅꯕꯅ ꯀꯩꯅꯣ ꯇꯧꯔꯤꯕꯅꯤ ꯑꯥ ꯂꯝꯖꯦꯟ ꯂꯝꯖꯦꯟ ꯆꯠꯂꯤꯕꯅꯤ ꯂꯝꯖꯦꯟ ꯂꯝꯖꯦꯜ ꯍꯥꯏꯒꯗꯔꯥ ꯈꯣꯡꯅꯥ ꯈ ꯈꯔ ꯆꯠꯂꯤꯕꯅꯤ ꯃꯥꯖꯨ ꯅꯨꯡꯊꯤꯟ ꯅꯨꯡꯊꯤꯟꯗ ꯀꯩꯅꯣ ꯇꯧꯔꯒ ꯄꯤ ꯄꯦꯠ ꯊꯥꯎ ꯑꯃꯥ ꯂꯤꯠꯁꯜꯂꯒ ꯍꯨꯃꯥꯡ ꯇꯥꯅꯕꯅ ꯃꯥꯖꯨ ꯆꯠꯂꯤꯕꯅꯦ ꯌꯥꯝ ꯀꯟꯅ ꯍꯣꯠꯅꯔꯤꯕꯅꯤ ꯃꯥꯁꯨ ꯅꯍꯥꯟ ꯅꯍꯥꯟ ꯅꯤꯉꯣꯟ ꯃꯌꯥꯝ ꯂꯥꯛꯄꯗꯨꯗ ꯎꯝ ꯄꯣꯔꯛꯄ ꯈꯪꯒ꯭ꯔꯥꯎ
ꯑꯣ ꯑꯩ ꯅꯤꯡꯉꯣꯟ ꯉꯥꯡ
ꯑꯗꯩ ꯅꯤꯡꯉꯣꯜ ꯃꯌꯥꯝ ꯃꯁꯥ ꯌꯥꯝ ꯆꯥꯎꯌꯦ ꯃꯁꯥ ꯆꯥꯎꯌꯦ ꯍꯥꯏꯕꯗꯩ ꯃꯁꯨ ꯅꯨꯡꯉꯥꯜꯔꯛꯇꯗꯥꯅꯥ ꯅꯣꯡꯉꯥꯜꯂꯒ ꯀꯩꯅꯣ ꯇꯧꯔꯦ ꯑꯗꯩ ꯆꯠꯄ ꯍꯧꯒꯔꯦ
ꯎꯝ ꯃꯥ ꯈꯔꯥ ꯀꯩꯅꯣ ꯇꯧꯕꯗꯤ ꯐꯕꯅꯦ ꯑꯗꯨ ꯑꯗꯨꯃꯥꯏꯅ ꯈꯔꯒ ꯇꯧꯔꯗꯤ ꯐꯗꯧꯅꯤ
ꯑꯗꯨꯅꯦ ꯃꯥꯖꯨ ꯃꯁꯥꯁꯨ ꯆꯥꯎꯅꯤꯡꯕ ꯅꯠꯇꯦ ꯃꯁꯥ ꯆꯧꯕ ꯍꯥꯏꯁꯤꯗꯨꯕꯨ ꯋꯥꯏꯗꯅ ꯁꯣꯔ ꯍꯣꯟꯕꯅꯤ ꯈꯪꯗꯦ ꯑꯃ ꯇꯧꯕꯅꯤ ꯊꯕꯛ ꯇꯧꯕꯗꯅꯤ ꯈꯪꯗꯦ ꯂꯨꯝꯃꯤꯗꯅ
ꯍꯣꯏ ꯆꯨꯝꯃꯤ ꯑꯩꯗꯖꯨ ꯍꯥꯟꯅ ꯍꯛꯆꯥꯡ ꯆꯥꯎꯔꯤꯉꯩꯗꯤ ꯈꯔ ꯋꯥꯔ ꯃꯅꯤ ꯍꯧꯖꯤꯛꯇꯤ ꯈꯔ ꯍꯟꯗꯔꯕꯅꯤ ꯐꯔꯦ
ꯑꯣ ꯅꯪꯖꯨ ꯍꯥꯟꯅ ꯈꯔ ꯑꯉꯥꯡ ꯑꯣꯏꯔꯤꯀꯥꯟꯗ ꯍꯛꯆꯥꯡ ꯌꯥꯝ ꯆꯥꯎꯔꯝꯕꯗꯣ
ꯎꯝ
ꯑꯗꯨ ꯀꯩ ꯇꯧꯔꯒ ꯐꯒꯤꯒꯦ
ꯑꯩꯖꯨ ꯈꯔꯒꯥ ꯆꯠ ꯈꯣꯠꯇꯅ ꯍꯨꯃꯥꯡ ꯈꯔ ꯇꯥꯍꯜꯂꯦ ꯑꯗꯨꯒ ꯑꯗꯨꯝ ꯍꯟꯗꯔꯦ ꯏꯝ ꯇꯝ
ꯑꯣ ꯑꯗꯨꯅꯦ ꯑꯗꯨ ꯎꯝ ꯑꯩꯗꯤ ꯍꯛꯆꯥꯡꯖꯦ ꯏꯆꯥꯎ ꯆꯥꯎꯒꯟꯗꯦꯅꯦ ꯐꯅ ꯆꯥꯔꯁꯨ ꯗꯨꯝ ꯆꯥꯡ ꯑꯃꯗ ꯂꯩꯅꯤ
ꯑꯗꯨ ꯐꯔꯤ ꯑꯣꯏꯔꯝꯒꯅꯤꯗ ꯑꯗꯨꯅ ꯍꯦꯟꯅ
ꯎꯝ ꯑꯣ ꯐꯔꯦ ꯑꯗꯨ ꯊꯝ ꯅꯕ ꯇꯧꯔꯒꯦ
ꯍꯣ ꯍꯣꯏ